ꯃꯅꯤꯅꯦ
ꯍꯥ
ꯅ‌ꯦꯠꯋꯥꯛꯅ‌ꯦ ꯅꯨꯡꯉꯥꯏꯇ‌ꯦꯗ
ꯍꯣꯏ ꯅꯦꯠꯋꯔꯛꯇꯣ ꯉꯁꯤ ꯂꯩꯆꯜ ꯈꯔ ꯃꯪꯉꯦ ꯑꯗꯨꯒꯤꯅꯤꯅꯦ
ꯃꯪꯉꯦ ꯃꯪꯉ‌ꯦ
ꯑꯗꯨꯅ‌ꯦ ꯂꯩꯆꯤꯦꯜ ꯃꯪꯕꯁꯦ ꯍꯥꯏꯗꯤ ꯁꯨꯝ ꯅꯨꯡꯉꯥꯏꯔꯛꯇꯦꯗꯅ ꯐꯣꯟꯒꯨꯝꯕ ꯅꯦꯠꯋꯔꯛꯇꯣ ꯌꯥꯔꯝꯃꯣꯏ ꯃꯣꯏꯒꯤ
ꯌꯥꯗꯦ ꯌꯥꯗꯕ ꯃꯥꯜꯂꯦ ꯅ‌ꯦꯠ ꯅꯦꯠꯋꯥꯛꯅꯦ ꯁꯨꯝ ꯐꯤꯂꯝ ꯌꯦꯡꯉꯁꯨ ꯅꯨꯡꯉꯥꯏꯇꯦ
ꯅꯨꯡꯉꯥꯏꯇꯦ ꯅꯨꯡꯉꯥꯏꯇꯦ ꯑꯗꯨꯗꯤ ꯅꯪ ꯍꯧꯖꯤꯛ ꯁꯦꯃꯥꯒꯨꯝꯕ ꯑꯣꯏꯅ ꯌꯦꯡꯉꯒ ꯂꯩꯔꯤꯕ‌ꯣ ꯀꯃꯥꯏꯅ ꯇꯧꯒꯦ
ꯑꯩꯔꯣ ꯀꯩꯝ ꯇꯧꯗꯦ ꯆꯥꯛ ꯉꯟꯅ ꯊꯣꯡꯗꯣꯛꯑꯅꯤ ꯑꯗ‌‌ꯩ ꯆꯥꯛ ꯊꯣꯡꯕꯗꯨ ꯔꯥꯏꯁ ꯀꯨꯀꯔ ꯊꯣꯡꯈ꯭ꯔꯦ ꯒ꯭ꯌꯥꯁꯇ ꯌꯦꯟꯁꯥꯡꯗꯨ ꯊꯣꯡꯉꯅꯤ ꯑꯗꯨꯁꯨ ꯏꯅ‌ꯦꯝ ꯕꯣꯛꯁꯅ ꯊꯣꯡꯉꯅꯤ ꯑꯩꯅ ꯇꯤꯜꯂꯧ ꯁꯦꯝꯕ ꯆꯅꯝ ꯁꯦꯝꯕ
ꯎꯝ ꯎꯝ
ꯑꯗꯨꯒ ꯊꯣꯡ ꯂꯣꯏꯔꯒ ꯐꯝꯃꯅꯤ ꯐꯖꯅ
ꯎꯝ
ꯑꯗꯨꯒ ꯑꯩꯈꯣꯏꯒꯤ ꯎꯝ ꯀꯩ ꯑꯖꯥ ꯂꯥꯎꯕꯗꯣ
ꯍꯥ
ꯑꯩꯈꯣꯏꯒꯤꯅꯦ ꯑꯖꯥꯔ ꯂꯥꯎꯕ ꯍꯥꯏꯅ ꯅꯪ ꯇꯥꯕꯥ ꯅꯠꯇ꯭ꯔꯥ
ꯑꯧ ꯂꯥꯏꯒꯤꯗꯣ
ꯑꯥ
ꯈꯪꯉꯦ ꯈꯪꯉꯦ ꯈꯪꯉꯦ
ꯑꯗꯨ ꯂꯥꯎꯔꯀꯥꯟꯗ ꯄ꯭ꯔꯦꯌꯥꯔ ꯇꯧꯔꯅꯦꯕꯀꯣ
ꯎꯝ
ꯑꯗꯨ ꯃꯇꯨꯡꯗ ꯆꯥꯛ ꯆꯥꯊꯣꯛꯑꯅꯤ ꯑꯗꯨꯒ ꯇꯨꯝꯗꯣꯏꯕ
ꯑꯣ ꯑꯗꯨ ꯂꯥꯎꯗ꯭ꯔꯤꯀꯥꯟꯗ ꯆꯥꯕ ꯌꯥꯗꯕ
ꯌꯥꯏꯑꯦꯕ ꯑꯗꯨꯁꯨꯅꯦ ꯎꯝ ꯍꯥꯏꯗꯤ ꯑꯗꯨ ꯆꯥꯁꯤꯟꯈ꯭ꯔꯗꯤ ꯇꯨꯝꯅꯤꯡꯕ ꯐꯥꯎꯋꯦꯕ ꯄ꯭ꯔꯦꯌꯔ ꯇꯧꯕꯗꯨ ꯇꯧꯅꯤꯡꯗꯕ ꯐꯥꯎꯕꯗꯣ
ꯑꯣ
ꯑꯗꯨꯗꯨꯒꯤ ꯁꯨꯝ ꯃꯣꯠꯊꯩꯗꯅ ꯄꯨꯆꯥꯛ ꯄꯨꯡꯊꯟꯕꯁꯦ ꯑꯗꯨꯒꯤ ꯆꯥꯟꯅꯗ꯭ꯔꯤꯕ
ꯎꯝ
ꯑꯩꯕꯨꯗꯤ ꯑꯗꯨꯝ ꯆꯥꯊꯣꯛꯏꯗ ꯑꯩꯗꯤ
ꯍꯩꯃꯥ ꯅꯪꯅꯊꯟꯗ
ꯑꯩꯗꯨ ꯆꯥꯛꯍꯜꯂꯤꯅꯦ
ꯏꯃꯥ ꯏꯕꯦꯝꯃ ꯀꯔꯤꯅꯣ ꯅꯪꯕꯣ
ꯃꯁꯤꯗꯗꯤ ꯍꯦꯟꯅ ꯅꯨꯡꯉꯥꯏꯕ ꯂꯩꯔꯝꯗ꯭ꯔꯦ ꯏꯕꯦꯝꯃ
ꯍꯩꯃꯥ ꯍꯩꯃꯥ
ꯅꯣꯏ ꯍꯌꯦꯡ ꯅꯣꯏ ꯍꯌꯦꯡ ꯈꯪꯒꯅꯤ ꯅꯣꯏ ꯏꯟꯂꯣꯁꯤꯡꯗꯣ ꯐꯔꯗꯤ ꯂꯣꯏꯔꯁꯤ ꯀꯅꯥꯝꯇ ꯐꯕꯩ ꯗꯔꯀꯥꯔ ꯑꯣꯏꯗꯦ ꯃꯣꯏ ꯐꯕꯁꯦ ꯁꯤꯅꯦ ꯎꯝ
ꯏꯃꯥ ꯏꯄꯦꯝꯃ ꯏꯕꯦꯝꯃ ꯅꯪ ꯅꯗꯥꯎ ꯌꯥꯔꯦ ꯅꯗꯥꯎ ꯌꯥꯔꯦ ꯂꯣꯇ꯭ꯔꯤ ꯐꯥꯎꯔꯦ
ꯂꯣꯠꯇ꯭ꯔꯤꯗꯣ
ꯎ
ꯅꯝꯐꯨ ꯍꯥꯐꯨꯗꯅꯦ ꯐꯥꯎꯍꯟꯈꯣꯏꯁꯦ ꯃꯥꯅ ꯑꯩꯗꯤ ꯂꯣꯠꯇ꯭ꯔꯤꯁꯦ ꯌꯥꯎꯔꯣꯏ ꯍꯥꯏꯕꯅꯦ
ꯏꯁꯁꯥ ꯌꯥꯎꯔꯣꯏꯀ ꯍꯥꯏꯔꯤꯔꯣꯅꯦ
ꯏꯁ ꯍꯥꯏꯔꯤꯅꯦ ꯏꯕꯦꯝꯃ ꯅꯪ ꯈꯪꯗꯕꯩꯅꯤ ꯊ꯭ꯔꯤ ꯌꯤꯌꯔꯁꯅꯦ
ꯍꯩꯃꯥ
ꯏꯁ ꯁꯤꯁꯤꯃ ꯊꯦꯝꯕ ꯊꯦꯝꯃꯤꯅꯦ
ꯍꯩꯃꯥ ꯑꯗꯨꯃꯥꯏꯅꯒ ꯇꯧꯕ꯭ꯔꯣ ꯅꯪꯁꯦ
ꯇꯧꯔꯤꯅꯤ ꯏꯕꯦꯝꯃ
ꯈꯪꯗꯦꯗ ꯕꯤ ꯑꯦꯗ ꯀꯤꯗꯨꯁꯨ ꯇꯧꯁꯜꯂꯣꯏ
ꯅꯪꯒꯤꯗꯨꯅ ꯀꯃꯥꯏ ꯇꯧꯈ꯭ꯔꯒꯦ
ꯑꯩꯒꯤ ꯑꯣ ꯂꯩꯔꯤ ꯑꯗꯨꯝ
ꯂꯩꯗꯤ ꯑꯃ ꯃꯌꯨꯝ ꯆꯠꯈ꯭ꯔꯕ
ꯅꯠꯇꯦ ꯃꯅꯥ ꯑꯃꯨꯛ ꯃꯥꯁꯇꯔ
ꯁꯤꯗ ꯇꯧꯔꯤꯕ
ꯅꯠꯇꯦ ꯃꯄꯥꯟꯗ ꯑꯗꯨꯅꯤ
ꯅꯣꯏꯗꯤ ꯀꯩꯗꯧꯔꯦ ꯑꯗꯨꯝ ꯐꯣꯟꯗ ꯂꯥꯛꯄꯁꯨꯀꯣ ꯍꯦꯛꯇ ꯎꯅꯕ ꯐꯪꯕ ꯅꯠꯇꯦꯀꯣ
ꯎꯝ ꯐꯣꯟꯗ ꯉꯥꯛꯇꯅꯦ ꯏꯕꯦꯝꯃ
ꯅꯍꯥꯟꯒꯤꯗꯨꯗꯤ ꯗꯤꯁꯇꯦꯟꯁ ꯍꯥꯏꯗꯨꯅꯦ
ꯃꯥꯅꯦ ꯑꯗꯨꯕꯨꯗꯤ ꯆꯨꯝꯃꯤ ꯑꯗꯨꯅꯤ ꯈꯪꯗꯦꯗ ꯑꯃꯨꯛ ꯑꯃꯨꯛꯆꯨ ꯈꯪꯗꯦ ꯌꯥꯝ ꯇꯟꯖꯥꯠꯅꯤ
ꯌꯥꯔꯦ ꯀꯣꯛ ꯂꯣꯏꯅ ꯂꯣꯏꯊꯣꯛꯑꯣ ꯑꯩꯈꯣꯏꯖꯨ ꯂꯥꯛꯀꯦ
ꯏꯕꯦꯝꯃꯥ ꯉꯝꯖꯔꯣꯏꯌꯦ ꯑꯩ ꯁꯨꯡꯉꯥꯝ ꯉꯝꯖꯔꯣꯏ ꯅꯪ ꯍꯥꯏꯔꯤ ꯄꯣꯠꯇꯣ
ꯀꯩꯒꯤꯅꯣ
ꯑꯩꯔꯣ ꯑꯩꯗꯤ ꯑꯁ ꯈꯪꯗꯦꯗ ꯌꯥꯝ ꯋꯥꯠꯂꯤꯗ ꯑꯩꯒꯤꯗꯤ ꯑ ꯉꯝꯃꯔꯣꯏ ꯆꯍꯤ ꯀꯨꯟꯊ꯭ꯔꯥ ꯍꯦꯜꯂꯒ
ꯈꯩꯅꯣ ꯀꯌꯥ ꯋꯥꯠꯂꯤꯃꯣ ꯑꯗꯨꯗꯤ
ꯍꯣꯏ ꯌꯥꯝ ꯊꯤꯅ ꯋꯥꯠꯂꯤ ꯆꯍꯤ ꯀꯨꯟꯊ꯭ꯔꯥ ꯍꯦꯜꯂꯒ ꯍꯥꯏꯔꯦ
ꯀꯨꯟꯊ꯭ꯔꯥ ꯍꯦꯜꯂꯒ ꯑꯣꯏꯔꯗꯤ ꯅꯪ ꯆꯍꯤ ꯄꯥꯊꯣꯛꯀꯦ ꯇꯧꯕꯅꯤꯅꯦ ꯑꯋꯥꯠꯄ ꯃꯁꯤꯡꯗꯣ ꯑꯩ ꯅꯤꯡꯁꯤꯡꯍꯧꯔꯒ ꯍꯌꯦꯡ ꯂꯥꯛꯈꯅꯤꯗ꯭ꯔ
ꯆꯒꯤ ꯑꯥ ꯇꯔꯨꯛ
ꯇꯔꯨꯛ ꯋꯥꯠꯂꯤꯕ꯭ꯔꯥ
ꯍꯣꯏ
ꯀꯨꯟꯊ꯭ꯔꯥ ꯁꯨꯒꯗꯕꯥ
ꯎꯝ ꯅꯠꯇꯦ ꯑꯥ ꯃꯉꯥ ꯋꯥꯠꯂꯤ ꯑꯗꯨꯅ
ꯎꯝ
ꯑꯗꯨꯒ ꯑꯍꯦꯟꯕ ꯍꯦꯟꯕ ꯍꯥꯏꯁꯦꯀꯣ ꯑꯩ ꯇꯁꯦꯡꯅ ꯆꯍꯤ ꯅꯤꯄꯥꯟ ꯂꯩꯔꯒ ꯄꯥꯝꯕ
ꯌꯥꯔꯔꯣꯏ ꯏꯕꯦꯝꯃꯥ ꯍꯅꯨꯔꯅꯤ ꯊꯨꯝꯂꯩ
ꯀꯨꯟꯊ꯭ꯔꯥꯍꯨꯝꯗꯣꯏ ꯑꯣꯏꯗꯣꯏꯅꯦ
ꯀꯨꯟꯊ꯭ꯔꯥꯍꯨꯝꯗꯣꯏ ꯑꯣꯏꯕꯗꯨ ꯇꯧꯒꯅꯣꯃꯤ
ꯀꯩꯒꯤꯅꯣ
ꯐꯠꯇꯦ ꯍꯥꯏꯕ ꯅꯨꯄꯤꯗꯤ ꯐꯠꯇꯦꯌꯦ
ꯑꯁ ꯑꯩ ꯑꯗꯨꯒꯨꯝꯕꯗꯣ ꯀꯩꯝ ꯈꯟꯗꯦ
ꯈꯟꯗꯦ ꯍꯥꯏꯗꯤ ꯑꯉꯥꯎꯕꯤ ꯐꯠꯇꯦ ꯍꯥꯏꯕꯗꯤ ꯁꯨꯝ ꯏꯃꯨꯡꯒꯤ ꯃꯤ ꯃꯌꯥꯝ ꯃꯤꯁꯤꯡꯁꯤꯅ ꯋꯥꯈꯟꯗꯣ ꯂꯨꯝꯗꯦ ꯂꯨꯝꯗꯦꯗꯅ ꯂꯨꯝꯃꯒ ꯂꯩꯕꯗꯨ ꯂꯩꯔꯔꯣꯏꯗꯅ ꯍꯥꯏꯗꯤ ꯃꯆꯥ ꯃꯁꯨꯒꯤ ꯂꯣꯏꯊꯣꯛꯄ ꯑꯃꯥ ꯍꯥꯏꯕꯗꯨ ꯑꯗꯨ ꯅꯥꯏꯊꯣꯛꯄꯗꯣ ꯑꯗꯨ ꯃꯣꯏꯗꯁꯨ ꯌꯥꯡꯒꯤꯗꯅ
ꯏꯁ ꯀꯥꯏꯗꯒꯤꯅꯣꯍꯦ ꯑꯩ ꯉꯝꯃꯣꯏ ꯑꯗꯨꯒꯨꯝꯕꯗꯣ ꯑꯁ ꯑꯩ ꯉꯝ ꯆꯥꯔꯣꯏꯀꯣ ꯉꯝꯆꯥꯔꯣ
ꯍꯥꯏꯕ ꯌꯥꯕ ꯍꯥꯏꯔꯝꯃꯤꯃꯦ ꯑꯩꯅ ꯍꯥꯏꯕ ꯌꯥꯕ ꯍꯥꯏꯔꯝꯃꯤꯃꯦ
ꯎꯝ ꯑꯗꯨꯒ ꯅꯪꯗꯤ
ꯌꯥꯗꯦ ꯁꯤ ꯑꯩ ꯈꯣꯏꯅ ꯂꯦꯞꯄ ꯉꯝꯕ ꯅꯠꯇꯦꯕ ꯏꯁꯨ ꯏꯈꯣꯏꯅ ꯄ꯭ꯂꯥꯟ ꯇꯧꯒꯅꯤ ꯄ꯭ꯂꯥꯅꯤꯡ ꯇꯧꯔꯤꯁꯤ ꯀꯅꯥꯅꯅꯣ ꯑꯩꯈꯣꯏꯅ ꯁꯨꯝ ꯆꯤꯟꯗ ꯍꯥꯏꯕ꯭ꯋꯥꯅꯤ ꯃꯁꯥꯅ ꯄ꯭ꯂꯥꯟ ꯇꯧꯔꯒ ꯊꯝꯒ꯭ꯔꯕ ꯄꯣꯠꯅꯦꯕ ꯁꯤ ꯈꯣꯏ ꯂꯥꯏꯕꯛꯁꯤꯗ
ꯍꯣꯏ
ꯑꯗꯨꯝ ꯑꯈꯣꯏꯅꯗꯤ ꯁꯤ ꯍꯥꯏꯕꯋꯥꯟꯅꯦꯕ ꯑꯩ ꯁꯤ ꯇꯧꯅꯤ ꯑꯩ ꯁꯤ ꯇꯧꯅꯤ ꯑꯗꯨ ꯇꯧꯅꯤ ꯑꯔꯥ ꯇꯧꯅꯤ ꯑꯩ ꯁꯤꯃ ꯑꯣꯏꯒꯦꯅ ꯍꯥꯏꯕ ꯋꯥꯅꯦꯕ ꯁꯤꯗꯤ ꯄ꯭ꯂꯥꯅꯤꯡ ꯄ꯭ꯂꯥꯅꯤꯡ ꯇꯧꯕ ꯁꯤꯗꯤ ꯕꯦꯀꯥꯔꯛ ꯇꯧꯕꯒꯨꯝꯕꯩ ꯋꯥꯅꯤ ꯁꯨꯝ ꯇꯧꯖꯅꯤꯡꯕꯒꯤ ꯀꯩꯅꯣꯝ ꯑꯣꯏꯖꯅꯤꯡꯕꯒꯤ ꯀꯩꯅꯣꯝ ꯇꯧꯅꯤꯡꯕꯒꯤ ꯑꯗꯨ ꯑꯩ ꯇꯧꯕ ꯌꯥꯕ ꯇꯧꯔꯝꯃꯦ ꯀꯦꯝ ꯀꯥꯟꯅꯔꯝꯗ꯭ꯔꯦ ꯀꯥꯟꯅꯔꯝ ꯗ꯭ꯔꯦ
ꯀꯥꯟꯅꯔꯝꯗ꯭ꯔꯦ ꯍꯥꯏ
ꯑꯩꯁ ꯑꯩꯗꯤ ꯏꯕꯦꯝꯃ ꯅꯨꯡꯕꯨꯗꯤ ꯅꯨꯡꯉꯥꯏꯔꯦ ꯑꯩꯁꯨ ꯉꯁꯥꯏ ꯆꯠꯂꯤꯅꯤ ꯑ ꯀꯩꯗꯁꯨ ꯇꯦꯝꯄ ꯇꯦꯝꯄꯜꯗꯁꯨ ꯆꯠꯂꯨꯏꯌꯦ ꯑꯦꯝ ꯌꯨꯕꯨꯁꯨ ꯆꯠꯂꯨꯌꯦ
ꯑꯣ
ꯑꯗꯨꯒ ꯑꯩꯈꯣꯏꯗꯤ ꯗ꯭ꯔꯦꯁ ꯁꯦꯠꯄꯒꯤ ꯈꯣꯠꯄꯒꯤ ꯁꯤ ꯁꯦꯠꯂꯣ ꯈꯣꯠꯂꯣꯗꯣ ꯑꯗꯨꯒꯨꯝꯕꯁꯨ ꯑꯝꯇ ꯇꯧꯗꯦ ꯏꯁ ꯑꯩ ꯖꯤꯟꯅꯔꯤꯒ ꯁꯦꯠꯂꯤꯅꯤ ꯈꯣꯡꯒ꯭ꯔꯥꯎꯒ ꯁꯦꯠꯂꯒꯅꯤ ꯇꯧꯔꯤꯁꯦ ꯉꯁꯥꯏꯁꯨ ꯆꯠꯂꯤꯅꯦ ꯑꯩꯈꯣꯏ ꯑꯅꯤ
ꯍꯩꯃꯥ ꯏꯕꯦꯝꯃ ꯑꯗꯨꯕꯨꯗꯤ ꯍꯧꯖꯤꯛꯀꯥꯟꯁꯦ ꯑꯗꯨ ꯉꯥꯛꯇ ꯉꯥꯏꯔꯦꯀꯣ
ꯑꯩꯁ ꯀꯥꯏꯗꯩꯅꯣ ꯃꯤ ꯑꯝꯇ ꯇꯧꯅꯗꯦ ꯁꯤꯗꯥ ꯏꯁ ꯑꯩꯇꯣꯝꯇꯅꯦ ꯇꯧꯔꯤ
ꯃꯥ ꯑꯁꯦꯡꯕꯩꯔꯣ
ꯏ ꯃꯤ ꯑꯝꯇ ꯇꯧꯗꯦ ꯃꯤ ꯃꯧ ꯑꯣꯏꯔꯗꯤ ꯃꯤ ꯐꯅꯦꯛ ꯁꯦꯠꯂꯤꯅꯦ ꯐꯤ ꯏꯟꯂꯤꯅꯦ
ꯍꯣꯏ ꯑꯗꯨꯕꯨꯗꯤ ꯇꯧꯕꯨꯗꯤ ꯇꯧꯋꯦꯕꯀꯣ ꯑꯗꯣ ꯑꯩꯈꯣꯏꯒꯤꯗꯗꯤ ꯑꯗꯨꯝ ꯈꯣꯡꯒꯥꯎꯒꯨꯝꯕ ꯁꯦꯠꯅꯕ ꯀꯨꯝꯕꯖꯨ ꯃꯌꯥꯝ ꯑꯗꯨꯝ ꯊꯦꯡꯅꯕꯗꯣ ꯑꯩ
ꯍꯨꯡ ꯑꯩꯈꯣꯏꯗꯗꯤ ꯃꯨꯁꯂꯤꯝꯗꯗꯤ ꯇꯧꯗꯦꯗꯥ ꯑꯩꯗꯣ ꯕꯦꯠꯁꯨ ꯇꯧꯗꯣꯏꯅꯤꯅ ꯑꯗꯨꯝ ꯁꯤꯁꯨ ꯁꯦꯠꯇꯕꯁꯨ ꯌꯥꯔꯣꯏ ꯑꯩꯗꯣ ꯐꯅꯦꯛ ꯁꯦꯠꯂꯒ ꯀꯣꯂꯦꯖ ꯀꯥꯕ ꯌꯥꯕ꯭ꯔꯣ
ꯑꯗꯨꯕꯨꯗꯤ ꯆꯨꯝꯃꯤ
ꯑꯗꯨꯗꯨꯅ ꯑꯗꯨꯝ ꯁꯦꯠꯂꯨꯗ ꯀꯩꯗꯧꯔꯝꯃꯣ ꯏꯖꯠ ꯍꯥꯏꯗꯤ ꯏꯖꯠ ꯂꯩꯅ ꯊꯕꯛ ꯏꯪꯈꯥꯡꯗ ꯍꯥꯏꯗꯤ ꯑ ꯁꯨꯝ ꯆꯣꯞꯇꯅꯕꯇ ꯇꯧꯒꯗꯧꯅꯤ ꯆꯦꯛꯁꯤꯟꯒꯗꯧꯅꯤ ꯗ꯭ꯔꯦꯁꯅ ꯅꯠꯇꯦ ꯎꯝ ꯏꯁꯥꯅ ꯈꯪꯒꯗꯧꯅꯦꯅ ꯍꯥꯏꯌꯦꯕ ꯑꯩꯈꯣꯏ ꯏꯅꯦꯝꯕꯣꯛꯅꯁꯨ ꯑꯗꯨꯗꯤ ꯍꯣꯏ ꯑꯩꯅ ꯑꯩꯁꯨ ꯁꯦꯠꯇꯣꯛꯑꯦ ꯃꯣꯏꯁꯨ ꯄꯥꯔꯃꯤꯁꯟ ꯄꯤ
ꯀꯔꯤꯅꯣ ꯏꯕꯦꯝꯃ ꯌꯥꯝ ꯊꯥꯖꯗꯤꯌꯦ ꯅꯪꯅ ꯇꯧꯏ
ꯑꯩ ꯂꯥꯛꯄ ꯀꯥꯟ ꯑꯩ ꯂꯥꯛꯄ ꯀꯥꯟꯗꯩ ꯑꯦꯝ ꯌꯨꯗ ꯊꯦꯡꯅꯁꯦ ꯅꯣꯡꯃ ꯂꯥꯛꯀꯅꯤ
ꯍꯣꯏ ꯊꯦꯡꯅꯁꯦ ꯏꯕꯦꯝꯃ ꯎꯗꯕꯁꯨ ꯀꯨꯏꯔꯦ ꯑꯩꯅ ꯅꯪ ꯂꯛꯅꯕꯤꯒꯦ
ꯑꯩꯈꯣꯏ ꯑꯅꯤꯅꯤ ꯂꯥꯛꯇꯣꯏꯗꯣ ꯄꯨꯟꯅ
ꯑꯣꯏꯃꯥꯎ
ꯑꯩꯈꯣꯏ ꯑꯅꯤꯅꯦ ꯑꯗꯨꯝ ꯆꯠꯇꯣꯏꯁꯦ
ꯋꯥ ꯄ꯭ꯤꯌꯔ ꯄ꯭ꯤꯌꯔ ꯑꯣꯟꯒ꯭ꯔꯦꯅꯦ
ꯎꯝ
ꯍꯩꯃꯥꯎ ꯏꯕꯦꯝꯃꯥꯎ
ꯅꯨꯡꯉꯥꯏꯇ꯭ꯔꯥ
ꯌꯥꯝ ꯊꯥꯖꯗꯦ ꯑꯃꯔꯣꯝꯗꯗꯤ
ꯍꯣꯏ ꯏꯁꯥꯕꯥꯎ ꯊꯥꯖꯗꯦ
ꯅꯪ ꯅꯁꯥꯕꯥꯎ ꯍꯧꯖꯤꯛꯐꯥꯎ ꯊꯥꯖꯗ꯭ꯔꯤꯕꯣ
ꯊꯥꯖꯗ꯭ꯔꯦ ꯏꯁ ꯑꯩꯅꯀꯣ ꯑꯩ ꯑꯩꯈꯣꯏ ꯄꯤꯛꯅꯤꯛ ꯆꯠꯄꯩꯗꯤ ꯅꯥꯗꯤ ꯑꯅꯤ ꯂꯩꯁꯜꯂꯦꯕꯀꯣ
ꯎꯝ
ꯑꯩꯅꯥ ꯕ꯭ꯂꯦꯛꯇꯨꯅ ꯀꯩ ꯁꯤꯃꯥꯗ ꯁꯦꯠꯍꯜꯂꯦ ꯑꯩꯅ ꯑꯃꯗꯨꯅ ꯑꯩꯅ ꯁꯦꯠꯂꯦꯗꯅꯀꯣ ꯑꯗꯨꯗꯣ ꯑꯩꯅ ꯄꯥꯝꯃꯨꯕꯁꯤ ꯑꯩꯁꯤ ꯁꯤ ꯃꯧ ꯑꯣꯏꯔꯝꯃꯤꯅ ꯁꯤ ꯁꯦꯠꯂꯔꯣꯏꯗꯕ ꯑꯩ ꯈꯣꯡꯒ꯭ꯔꯥꯎ ꯃꯌꯥꯝꯁꯤ ꯀꯥꯅꯅ ꯁꯦꯠꯇꯧꯔꯕ ꯀꯥꯏ ꯈꯜꯂꯦꯕꯀꯣ
ꯎꯝ
ꯑꯍꯥꯟꯕꯗꯗꯤ ꯑꯗꯨꯒ ꯌꯥꯝ ꯊꯤꯅ ꯐꯕ ꯑꯣꯏꯔꯝꯃꯦ ꯁꯦꯠꯄ ꯂꯣꯏ ꯁꯦꯠꯄ ꯌꯥꯔꯝꯃꯦ ꯑꯗꯨꯗꯤ ꯒꯥꯔꯤꯅꯦꯅ ꯋꯥꯕꯤꯔꯨꯗꯣꯔꯤ ꯑꯁꯨꯛ ꯌꯥꯝꯅ ꯅꯨꯡꯉꯥꯏ ꯀꯥꯟꯗ
ꯑꯗꯨꯅꯦ ꯅꯗꯥꯎ ꯌꯥꯏ ꯏꯕꯦꯝꯃ ꯅꯗꯥꯎ ꯌꯥꯏ ꯂꯣꯇ꯭ꯔꯤ ꯐꯥꯎꯋꯦ ꯍꯥꯏꯔꯤꯅꯦ ꯑꯩꯅ
ꯂꯣꯇ꯭ꯔꯤ ꯐꯥꯎꯔꯦ
ꯐꯥꯎꯔꯤꯅꯦ
ꯅꯣꯏ ꯅꯣꯏꯁꯨ ꯃꯤ ꯌꯥꯝꯃꯝꯃꯣꯏ ꯀꯩꯅꯣ ꯆꯥꯒꯥ ꯀꯩ ꯅꯣꯏ ꯏꯃꯨꯡꯒꯤ
ꯍꯥꯥ
ꯅꯣꯏꯁꯨ ꯅꯣꯏ ꯃꯤ ꯌꯥꯝꯃꯝꯃꯣꯏꯕ
ꯑꯩꯈꯣꯏꯒꯤꯁꯤ ꯌꯥꯝꯗꯦ
ꯑꯝ ꯅꯣꯏ ꯃꯔꯤꯇꯥ ꯑꯣꯏꯔꯝꯅꯦꯀꯣ
ꯃꯉꯥꯅꯤ ꯃꯉꯥ
ꯑꯣ ꯑꯩꯗꯤ ꯅꯣꯏ ꯅꯣꯏ ꯏꯆꯤꯜ ꯏꯅꯥꯎ ꯑꯅꯤꯇꯅꯦ ꯈꯜꯂꯤꯅꯦ
ꯑꯍꯨꯝꯅꯦ ꯑꯍꯨꯝ
ꯑꯣ ꯅꯪ ꯑꯇꯣꯝꯕꯤ ꯅꯠꯇ꯭ꯔꯣ ꯅꯪ
ꯃꯥꯌꯥꯏꯅꯦ ꯑꯇꯣꯝꯕꯤ ꯃꯥꯜꯂꯨꯔꯕꯣ
ꯃꯥꯜꯂꯦꯉꯣ
ꯀꯔꯤꯒꯤ ꯃꯥꯜꯂꯤꯅꯣ
ꯀꯩꯅꯣ ꯃꯌꯥꯏ ꯍꯥꯏꯁꯤ ꯅꯪꯒꯤ ꯃꯊꯛꯇ ꯅꯌꯥꯝꯕꯔꯣ ꯅꯥꯆꯦꯔꯣ ꯂꯩꯁꯦ
ꯃꯌꯥꯝꯕꯥ
ꯑꯗꯨꯗꯤ ꯅꯪ ꯅꯨꯄꯤ ꯑꯍꯟ
ꯍꯣꯏ
ꯅꯨꯄꯤ ꯑꯍꯟ ꯑꯩꯅꯥ ꯑꯇꯣꯝꯕꯤ
ꯅꯪꯉꯣꯟꯇ ꯄꯥꯏꯀꯦꯠ ꯁꯨꯅꯔꯝꯃꯅꯤ ꯑꯗꯨꯗꯤ
ꯀꯦꯁꯜꯂꯤꯅꯦ ꯃꯤ ꯃꯌꯥꯝꯁꯦ ꯂꯥꯎꯗ꯭ꯔꯥ ꯈꯣꯡꯗꯅꯥ ꯑꯩꯅ ꯍꯥꯠꯂꯤꯝ
ꯂꯣꯏ ꯍꯥꯏꯕ ꯏꯟꯍꯟꯕ꯭ꯔꯥ
ꯏꯜꯂꯤ ꯂꯣꯏꯅ ꯌꯥꯏ ꯆꯥꯛꯀ ꯊꯣꯡꯕꯤꯔꯤꯅꯦ ꯏꯕꯦꯝ ꯐꯥ ꯈꯔ ꯆꯥꯅ ꯑꯩꯈꯣꯏ ꯏꯃꯨꯡꯒꯤ ꯅꯨꯄꯥ ꯃꯉꯥꯅꯦꯕꯀꯣ ꯑꯗꯨꯗ ꯂꯣꯏꯅ ꯀꯩꯗꯧꯔꯦ ꯊꯣꯡꯉꯦꯅꯦ
ꯐꯩꯅꯦ
ꯑꯝ
ꯅꯣꯏ ꯌꯨꯝꯗꯗꯤ ꯀꯃꯥꯏꯅ ꯇꯧꯔꯥ ꯂꯩꯍꯧꯔꯒꯦ
ꯏ ꯀꯔꯤ ꯗꯧꯔꯥꯅꯦ
ꯍꯥ
ꯍꯥꯥ
ꯅꯣꯏ ꯌꯨꯝꯗꯗꯤ ꯀꯃꯥꯏꯅ ꯇꯧꯔ ꯂꯩꯍꯧꯔꯒꯦꯕ
ꯂꯍꯧꯋꯦ ꯑꯗꯨꯝ
ꯅꯣꯏ ꯃꯃꯥ ꯍꯣꯏ
ꯎꯝ
ꯀꯃꯥꯏ ꯀꯃꯥꯏ ꯐꯥꯎꯒꯦ ꯌꯨꯝꯒꯤ ꯊꯥꯗꯣꯛꯛꯄꯁꯦ
ꯂꯩꯗꯨꯗꯅꯤ ꯃꯣꯏ ꯑꯗꯨꯝ ꯑꯉꯥꯎꯕꯤ ꯑꯗꯨꯕꯨ
ꯀꯞꯇ꯭ꯔꯣ ꯃꯤ ꯅꯪꯕ ꯅꯠꯇꯦ ꯀꯞꯇ꯭ꯔꯣꯕ
ꯏꯁꯁ ꯀꯥꯏꯗꯣꯏꯩꯅꯣ ꯍꯥꯏ ꯅꯪ ꯈꯪꯕ ꯅꯠꯇꯦ ꯁꯥꯊꯤ ꯈ꯭ꯔꯖꯥꯠꯅꯤ
ꯀꯔꯤꯒꯤ
ꯏꯁꯁ ꯅꯨꯡꯉꯥꯏ ꯐꯪꯗꯦ ꯅꯨꯡꯉꯥꯏ ꯐꯥꯎꯗꯤꯌꯦ ꯅꯪ ꯈꯪꯒꯅꯤ ꯍꯌꯦꯡ ꯅꯪ ꯈꯪꯒꯅꯦ ꯍꯥꯏꯁꯤꯅꯦ ꯑꯩꯅ
ꯍꯨꯝ ꯏꯕꯦꯝꯃ ꯌꯥꯔꯦ ꯑꯩ ꯈꯪꯖꯅꯤꯡꯗꯦ
ꯈꯪꯒꯅꯤ ꯃꯁꯥꯅ ꯑꯗꯨ ꯈꯪꯒꯅꯤ ꯇꯦꯝꯄꯜꯒꯤꯅꯦ ꯀꯔꯤꯗꯣ ꯎꯝ ꯑꯦꯛꯖꯥꯝꯗꯣ
ꯎꯝ
ꯀꯩꯅꯣ ꯑꯦꯝ ꯌꯨꯅ ꯁꯦꯝꯃꯦ ꯍꯥꯏꯍꯧꯋꯤꯉꯣ ꯀꯣꯏꯁꯟꯗꯣ
ꯍꯩꯃꯥ ꯑꯦꯝ ꯌꯨꯗ ꯍꯥꯏꯐꯦꯠ ꯆꯠꯂꯨꯔꯣ ꯑꯗꯨꯗꯤ
ꯐꯖꯅ ꯂꯨꯏꯌꯦ
ꯍꯦꯃꯥ ꯀꯩꯀꯩ ꯍꯪꯒꯦ
ꯅꯩꯁꯜꯅꯦ ꯖꯦꯅꯦꯔꯦꯜ ꯅꯣꯂꯦꯖ ꯍꯤꯁꯇ꯭ꯔꯤꯗꯒꯤ ꯆꯤꯡꯅ ꯍꯪꯕ ꯋꯥꯅꯤꯗ ꯕꯥꯏꯑꯣꯂꯣꯖꯤ ꯍꯤꯁꯇ꯭ꯔꯤ ꯀꯦꯃꯤꯁꯇ꯭ꯔꯤ ꯂꯣꯏꯅ ꯑꯌꯥꯝꯕ ꯍꯪꯉꯦ
ꯑꯁ
ꯃꯥꯥꯏ ꯃꯥꯒꯤ ꯎꯝ ꯀꯃꯟ ꯀꯣꯏꯁꯟꯅꯦꯕꯗꯤ ꯍꯥꯏꯌꯦꯕꯀꯣ ꯑꯗꯨ ꯀꯃꯟ ꯏ ꯄꯥꯗꯕꯗꯤ ꯌꯥꯔꯣꯏ ꯀꯃꯟ ꯅꯠꯇꯦꯕꯗꯣ
ꯅꯠꯇꯦ ꯑꯗꯨꯅ ꯍꯥꯏꯁꯦ ꯑꯩ ꯁꯨꯨꯡꯛꯌꯥ ꯌꯥꯅꯤꯡꯗꯦ ꯍꯥꯏꯕ
ꯀꯥꯏꯗꯒꯤ ꯃꯥꯒꯤ ꯀꯩꯗꯣ ꯀꯦꯃꯤꯁꯇ꯭ꯔꯤꯒꯗꯣ ꯑꯩꯈꯣꯏ ꯀꯨꯏꯔꯦ ꯊꯥꯗꯣꯛꯈ꯭ꯔꯤꯗꯣ ꯅꯠꯇ꯭ꯔꯥ
ꯑꯗꯨꯅꯦ
ꯀꯦꯃꯤꯁꯇ꯭ꯔꯤꯒ ꯍꯪꯏꯅꯦ ꯅꯪꯕꯨ
ꯎꯝꯖꯔꯔꯣꯏ ꯑꯩ ꯅꯤꯡꯖꯪꯅꯤꯡꯗ꯭ꯔꯦ